ꯑꯥꯎ
ꯑꯦ ꯑꯣꯐꯁ ꯐꯉ ꯊꯖ꯭ꯔꯣꯔꯕꯣ
ꯑꯅꯤ ꯑꯗꯨꯒ ꯊ ꯑꯗꯒꯤꯀꯣ ꯄꯣꯠꯁꯦ ꯍꯧꯖꯤꯛ ꯍꯥꯟꯅ ꯌꯣꯝꯁꯤꯜꯂꯒꯦ ꯅꯄꯥꯛꯀꯤ ꯆꯥꯔꯁꯦ ꯏꯃꯥꯟꯅꯕꯤ ꯑꯃꯅ ꯄꯨ
ꯑꯆꯥ
ꯌ ꯌꯨꯝꯗ ꯊꯣꯔꯦꯟ ꯅꯨꯡꯗꯥꯡ ꯊꯛꯅꯕ
ꯎꯝ
ꯚꯇꯤꯟ ꯃ ꯍꯦꯟꯅ ꯆꯥꯅꯕ ꯄꯣꯠ ꯑꯅꯤ
ꯍ ꯍ ꯆꯕꯗꯅ ꯇꯧꯀ ꯖꯥꯝ ꯂꯔꯔꯕ꯭ꯔꯣ
ꯆꯥꯛꯂꯥꯛ ꯆꯥꯛ ꯇ ꯅꯠꯇ ꯍꯦ ꯍꯪꯆꯤꯠ ꯂꯥꯛꯄꯗꯔ ꯀꯩꯅꯣ ꯆꯥꯔꯁꯦ ꯍꯌꯦꯡ ꯂꯥꯛꯇꯣꯏꯅꯦ ꯑꯩꯁꯦ ꯑꯗꯨꯝ ꯀꯩꯒꯤ ꯍꯪꯆꯤꯠꯅꯣ ꯍꯌꯦꯡ ꯂꯥꯛꯇꯣꯏꯅꯦ ꯍꯪꯆꯤꯠ ꯂꯥꯛꯑꯔꯣꯏ ꯑꯁ ꯆꯥꯕ ꯌꯥ ꯆꯥꯕꯗꯤ ꯈꯪꯗ꯭ꯔꯦ ꯍꯥꯏꯅꯔꯁꯦ ꯑꯗꯨ
ꯑꯦꯛꯖꯥꯝꯒ ꯂꯣꯏꯔꯥ ꯒ꯭ꯌꯥꯟ ꯇꯥꯅ ꯇꯧꯔꯁꯤꯗ
ꯑꯦꯛꯖꯥꯝ ꯂꯣꯏꯔꯒ ꯑꯣꯏꯅ ꯍꯣꯏ ꯌꯥꯔꯦ ꯑꯦꯛꯖꯥꯝ ꯂꯣꯏꯔꯒꯅꯦ ꯅꯣꯡꯃ ꯌꯨꯝꯗꯒꯤ ꯍꯜꯂꯛꯄꯗ ꯍꯣꯏ ꯎꯔꯛꯑꯒ ꯈꯣꯠꯂꯛꯑꯒ ꯌꯥꯔꯦ ꯌꯥꯔꯦ
ꯑꯦ ꯑꯁ ꯑꯦꯛꯖꯥꯝ ꯂꯣꯏꯔꯒ ꯕꯦꯝꯃꯒꯁꯨ ꯂꯥꯡꯁꯦ ꯈꯣꯠꯁꯦꯅ ꯇꯧꯔꯤ ꯃꯌꯥꯝꯗꯨꯒ
ꯃꯥꯗꯨ ꯅꯍꯥꯟꯗ ꯇꯥꯁꯤꯟꯅꯩꯅꯦ ꯏꯀꯥꯏꯔꯤꯔꯥ ꯀꯩꯅꯣ
ꯅꯍꯥꯟꯗꯤ ꯆꯥꯗꯦ ꯍꯥꯏꯔꯣ ꯃꯥ ꯅꯍꯥꯟꯁꯨ ꯍꯥꯎꯇꯦ ꯍꯥꯏꯗꯨꯗꯤ
ꯍꯥꯏꯕ꯭ꯔꯥ ꯃꯥꯁꯨ
ꯑ ꯍꯥꯎꯇꯦꯅꯦ ꯍꯥꯏꯦꯌꯦ ꯑꯗꯣ ꯑꯩꯗꯤ ꯍꯥꯎꯇꯦ ꯍꯥꯏꯔꯁꯨꯀꯣ ꯆꯥꯕ ꯌꯥꯗꯕꯗꯤ ꯑꯣꯏꯗꯦꯗꯅ
ꯃꯍꯥꯕꯂꯤ ꯆꯠꯂꯝ ꯐꯕꯅꯦ ꯅꯨꯕꯥ ꯅꯥꯍꯟꯒꯤꯗꯨꯕꯨ ꯄꯩꯁꯥꯗꯣ ꯌꯦꯡꯉꯨꯅꯦ ꯆꯔꯤꯕ ꯈꯖꯤꯛꯇꯪꯗꯨꯒ
ꯑꯃ ꯑꯩꯅ ꯑꯅꯧꯕ ꯇ꯭ꯔꯥꯏ ꯇꯧꯖꯦꯅ ꯇꯧꯕꯗꯣ
ꯎꯝ
ꯈꯣꯏꯗꯣ ꯈꯣꯏ ꯃꯣꯃꯣꯗꯣ ꯑꯗꯨꯗꯣ ꯍꯥꯎꯗꯦ ꯍꯥꯎꯗꯦ ꯍꯥꯏꯕꯗꯤ ꯍꯣꯏ ꯍꯥꯎꯇꯦ ꯄ꯭ꯂꯁ ꯃꯃꯟꯗꯣ ꯑꯗꯨꯅ ꯈꯔ ꯍꯦꯜꯂꯤꯗꯅ ꯑꯅꯤꯗꯨꯗꯤ ꯑꯅꯤꯗꯨꯗꯤꯀꯣ ꯁꯚꯦꯟꯇꯤ ꯁꯚꯦꯟꯇꯤꯅꯦꯕ ꯑꯗꯨꯒ ꯖꯣꯏꯗꯨꯅ ꯆꯥꯝ
ꯁ꯭ꯇꯤꯝꯗꯨꯁꯨ ꯀꯌꯥ ꯍꯥꯎꯇꯦ
ꯍꯣꯢ ꯁ꯭ꯇꯤꯝꯗꯨꯁꯨ ꯀꯌꯥ ꯍꯥꯎꯇꯦ ꯍꯥꯎꯇꯦ ꯍꯥꯏꯔꯁꯨ ꯑꯗꯨꯗꯤ ꯂꯨꯄꯥ ꯁꯚꯦꯟꯇꯤꯅꯦ ꯑꯩ ꯈꯤꯇꯪ ꯌꯥꯕꯤꯔꯒꯦ ꯑꯃꯗꯨꯗꯤ ꯌꯦꯡꯎꯅꯦ ꯅꯪꯅꯅꯦ ꯑꯃ ꯆꯥꯅꯤꯡꯉꯦꯅ ꯍꯥꯏꯕ ꯅꯣꯡꯃ ꯏꯟꯁꯇꯥꯒ꯭ꯔꯥꯝꯒꯤ ꯔꯤꯜꯁꯇ ꯄ꯭ꯂꯦꯇꯔ ꯃꯌꯥꯝ ꯇꯧꯕꯗꯣ
ꯑꯃ ꯅꯨꯄꯥ ꯑꯃꯅ ꯎꯠꯄꯗꯣ ꯑꯗꯨꯗ ꯑꯣꯏꯅ ꯆꯥꯔꯁꯦ ꯅꯣꯡꯃ
ꯑꯗꯨꯁꯨ ꯃꯍꯥꯕꯥꯂꯤ
ꯃꯥꯅꯦ ꯃꯍꯥꯕꯂꯤꯅꯦ ꯑꯗꯣ ꯃꯍꯥꯕꯂꯤ ꯍꯥꯏꯔꯒ ꯁꯨꯝ ꯅꯍꯥꯡꯒꯩ ꯆꯥꯕ ꯅꯠꯇꯕ ꯑꯗꯨꯗ ꯑꯣꯏꯅ ꯆꯥꯁꯦ ꯍꯥꯏꯕ ꯏꯕꯥꯏꯅꯤ ꯅꯣꯡꯃ ꯑꯗꯣ ꯉꯪ ꯑꯩ ꯁꯅꯥ ꯁꯥꯕ ꯄꯩꯁꯥ ꯍꯥꯞꯄꯣꯀꯣ ꯐꯥꯒꯤ ꯅꯠꯇꯦ
ꯄꯩꯁꯥ ꯂꯩꯇꯦ
ꯑꯩ ꯑꯦꯀꯥꯎꯟꯗ ꯄꯩꯁꯥ ꯉꯔꯥꯡ ꯁꯤꯛꯁ ꯊꯥꯎꯖꯟ ꯐꯥꯏꯚ ꯍꯟꯗ꯭ꯔꯦꯗꯇꯪ ꯉꯥꯏꯂꯩꯔꯝꯃꯤ ꯀꯃꯥꯏꯅ ꯌꯥꯎꯔꯝꯗꯔ꯭ꯤꯅꯣ
ꯐꯔꯕꯅꯦ ꯑꯗꯣ ꯌꯥꯝ ꯐꯔꯕꯅꯦ ꯑꯗꯣ ꯑꯗꯩ ꯍꯦꯝ ꯐꯕ
ꯐꯠꯇꯤ ꯑꯩꯅ ꯂꯤꯁꯤꯡ ꯅꯤꯄꯥꯟ ꯀꯌꯥꯝ ꯌꯥꯎꯍꯧꯕꯅꯦꯕ
ꯐꯔꯕꯅꯦ ꯐꯔꯕꯅꯦ ꯑꯦ ꯑꯩꯅ ꯅꯉꯣꯟꯗꯒꯤ ꯄꯩꯁꯥ ꯄꯨꯔꯤꯗꯨꯗꯤ ꯗ꯭ꯔꯤꯌꯦ ꯑꯩ ꯅꯉꯣꯟꯗ ꯄꯩꯁꯥ
ꯅꯍꯥꯟ ꯂꯤꯁꯤꯡ ꯑꯅꯤ ꯄꯨꯔꯤꯗꯨꯗꯤ ꯅꯪ ꯀꯥꯎꯈꯔ꯭ꯕꯣ ꯑꯁ ꯑꯩ ꯅꯤꯡꯖꯪꯍꯜꯂꯝꯗ꯭ꯔꯁꯨ ꯑꯁ ꯆꯥꯛꯑꯦꯗꯀꯣ ꯑꯁ ꯑꯩꯗꯤ ꯑꯩ ꯀꯩꯗꯧꯕꯒꯤ ꯍꯥꯏꯗꯣꯛꯎꯏꯅꯣ ꯇꯧꯔꯤꯁꯤꯕꯣ
ꯑꯩꯁꯦꯀꯣ ꯑꯩꯈꯜꯂꯤꯁꯦ ꯂꯨꯄꯥ ꯑꯩꯒꯤ ꯂꯨꯄꯥ ꯂꯤꯁꯤꯡ ꯅꯤꯄꯥꯥꯟꯁꯦ ꯀꯃꯥꯏꯅ ꯅꯠꯇꯦ ꯀꯃꯥꯏ
ꯅꯍꯥꯟ ꯆꯥꯕꯗꯨꯗꯤ ꯄꯩꯁꯥ ꯍꯟꯕꯨ ꯍꯟꯖꯜꯂꯕꯅꯦ ꯑ
ꯉꯔꯥꯡꯒꯤꯗꯨꯕꯨꯗꯤ ꯊꯥꯎꯕꯨꯗꯤ ꯑꯩꯁꯨꯣ ꯍꯟꯖꯔꯦ
ꯑꯩꯅ ꯃ ꯃꯨꯊꯠꯂꯝꯕꯅꯤꯀꯣ ꯑꯥ ꯃꯨ ꯃꯨꯠꯊꯠꯂꯝꯕꯅꯦ ꯀꯥꯎꯅꯤꯕ ꯁꯥꯃꯜꯂꯦꯅ ꯃꯨꯠꯊꯠꯄꯤꯔꯝꯕꯅꯦ
ꯑ
ꯑꯗꯨꯕꯨꯣꯕ ꯀꯥꯎꯈ꯭ꯔꯕ ꯑꯣꯏꯔꯗꯤ ꯑꯩ ꯑꯗꯨꯝ ꯀꯥꯍꯜꯂꯝꯅꯤ ꯑꯗꯨꯧꯅꯦ ꯑꯗꯨꯅ ꯁꯅꯥ ꯁꯥꯕꯗ ꯍꯥꯞꯆꯤꯜꯂꯝꯃꯁꯨ ꯄꯩꯁꯥ ꯁꯤꯡꯕꯩ ꯃꯍꯨꯠꯇ
ꯀꯣꯟꯅꯧꯅꯤꯁꯤꯡꯗꯦ
ꯍꯣꯟꯅꯤꯡ ꯑꯩꯁꯨ ꯁꯤꯡꯈ꯭ꯔꯕꯅꯦꯅ ꯑꯃꯨꯛ ꯍꯥꯏ ꯌꯥꯏ ꯀꯩꯅꯣ
ꯎꯝ
ꯇꯥꯒꯦꯕꯨꯅꯤꯅ ꯑꯗꯣ ꯅꯪꯒꯤꯗꯣ ꯑꯁꯦꯡꯕ ꯍ ꯀꯩꯅꯣ ꯇꯨꯏꯁꯟ ꯄꯩꯁꯥ ꯐꯪꯕ ꯑꯣꯏꯅ ꯄꯤꯒꯦꯀꯣ
ꯑ ꯅꯚ ꯀꯩꯣ ꯍꯥꯏꯗ꯭ꯔꯕ
ꯀꯤꯗ ꯑꯣꯪꯒꯤꯗꯣ ꯑꯩ ꯄꯩꯁꯥꯗꯣ ꯀꯩꯅꯣꯝ ꯁꯤꯖꯤꯟꯅꯔꯒꯦ
ꯑꯩ ꯑꯩ ꯏꯟꯁꯇꯥꯒ꯭ꯔꯥꯝꯗꯨꯣꯛꯀꯦ ꯍꯣꯔꯦꯟ ꯌꯨꯝ ꯍꯟꯕꯗ ꯌꯦꯡꯉꯨꯁꯤꯦ ꯊꯔꯣ
ꯍꯣꯏ ꯑꯩ ꯁꯤꯗꯅꯦ
ꯑꯥ
ꯀꯦꯝ ꯍꯥꯏꯗꯦꯗ
ꯎꯝ ꯃꯣꯏꯔꯥꯡꯁꯨ ꯑꯨꯛꯇꯪ ꯆꯠꯅꯤꯡꯕꯅꯦ ꯂꯣꯡ ꯗ꯭ꯔꯥꯏꯞꯇ ꯑꯥ ꯊꯣꯡꯊꯔꯒ
ꯆꯠꯁꯦꯕꯀꯣ ꯑꯗꯨꯒꯅꯦ ꯄꯀꯣꯔꯥꯗꯣ ꯆꯥꯔꯛꯁꯦ ꯅꯍꯥꯟꯒꯤꯗꯣ
ꯑ ꯆꯥꯎꯉ
ꯑꯩ ꯄꯀꯣꯔꯥꯗꯣ ꯆ ꯑꯣ ꯃꯔꯤꯟꯁꯨ ꯆꯥꯔꯁꯦ ꯅꯍꯥꯟꯒꯤ ꯄꯀꯣꯔꯥ ꯑꯗꯨ ꯆꯥꯔꯛꯀꯦ ꯑꯇꯩ ꯆꯥꯗꯕꯤꯗ
ꯑꯃ
ꯑꯣꯛ ꯃꯔꯤꯟ ꯑꯗꯨꯒ ꯄꯀꯣꯔꯥꯗꯣ ꯑꯩꯈꯣꯏꯅ ꯈꯦꯆꯤ ꯆꯥꯕ ꯑꯝꯗ ꯆꯥꯕꯗꯣ
ꯑꯔꯥꯡꯁꯤꯗꯤ ꯃꯣꯏꯌꯥꯥꯡꯔꯣꯝꯗ ꯀꯥꯞꯊꯔꯨꯁꯤ ꯍꯥꯏꯕꯅꯤ ꯃꯣꯏꯅ ꯂꯇ ꯍꯥꯏꯖ ꯇꯥꯅ ꯍꯥꯏꯁꯦ ꯊꯋꯥꯏ ꯑꯋꯟꯁꯤꯡ ꯆꯠꯁꯦ ꯎꯟꯁꯤꯟꯅꯩ ꯑꯨꯟ ꯁꯤꯟꯅꯑꯦꯅ
ꯃꯥ ꯍꯥꯏꯕ ꯌꯥꯝ ꯇꯧꯋꯀꯣ
ꯇꯧꯗ ꯌꯥꯏꯕ ꯑꯩꯁꯨ ꯑꯝꯇ ꯆꯠꯇ꯭ꯔꯤ ꯑꯦꯛꯁꯄꯔꯤꯌꯦꯟꯁ ꯈ ꯇꯥꯟꯊꯏꯕ
ꯇꯧꯗ ꯌꯥꯔꯤꯕꯣ ꯑꯗꯣ ꯍꯥꯏꯔꯛꯇ꯭ꯔꯁꯨ ꯌꯥꯗ꯭ꯔꯣ ꯑꯗꯨꯗꯤ ꯑꯩꯁꯨꯝꯇ ꯆꯠꯇ꯭ꯔꯤꯅꯦ ꯆꯠꯄꯅꯦ ꯍꯥꯏꯔꯛꯑꯁꯨ ꯌꯥꯗ꯭ꯔꯣ ꯀꯃꯥꯏ ꯃꯥꯟꯅꯩꯕ
ꯃꯥꯟꯅꯩꯔꯣꯟꯗ ꯑꯩ ꯌꯨꯝ ꯆꯠꯇ꯭ꯔꯤꯕꯒꯤ ꯇꯧꯗ ꯌꯥ ꯌꯥꯏꯕ
ꯆꯠꯇ꯭ꯔꯤꯕꯒꯤ ꯇꯧꯗ ꯌꯥꯔꯤꯕꯣ ꯍꯥꯏꯕ ꯋꯥꯍꯩꯗꯣ ꯁꯨꯂꯥꯏ ꯍꯥꯏꯔꯛꯀꯅꯣ ꯁꯤꯅꯦ ꯑꯩꯅ ꯍꯥꯏ ꯍ
ꯈꯦ
ꯍ
ꯌꯥꯝ ꯃꯥꯟꯅ ꯈꯠꯂꯛꯀꯅꯨꯀꯣ ꯅꯍꯥꯟꯒꯤꯗꯨꯁꯨ ꯅꯚꯏꯅꯤꯅꯅꯦ
ꯅꯠꯇꯦꯦ ꯑꯗꯨ ꯀꯅꯅꯦ
ꯀ ꯐꯅꯦꯛ ꯑꯃ ꯌꯦꯠꯁꯟꯈ꯭ꯔꯦ ꯐꯅꯦꯛ ꯑꯃ ꯏꯅꯥꯐꯤ ꯑꯃ ꯃꯄꯨ ꯈꯣꯛꯄꯤꯒꯦ ꯑꯗꯨꯒꯅꯦ ꯁꯤ ꯂꯣꯏꯔꯒ ꯑꯣꯏꯅ ꯂꯨꯔꯣ ꯍꯥꯏꯔꯣ ꯑꯩ ꯏꯔꯨꯁꯦ ꯅꯣꯏꯅ ꯇꯧꯔꯤꯕꯅꯤ ꯅꯣꯏꯅ ꯁꯤ ꯍꯧꯔꯝꯃꯤꯀꯥꯟꯗ ꯑꯩꯅ ꯂꯨꯔꯝꯃꯗꯤ ꯍꯦꯟꯅ ꯆꯠꯄ ꯆꯥꯕꯅꯎꯒ ꯑꯗꯨꯕꯨ ꯑꯩꯁꯦ ꯌꯦꯡꯉ ꯑꯩꯁꯦ ꯊꯕꯛꯁꯦ ꯑꯩꯁꯦ ꯊꯕꯛꯁꯦ ꯌꯥꯝꯗ꯭ꯔꯕ ꯅꯨꯄꯤꯅꯤꯀꯣ ꯖꯒꯠ ꯁꯪꯁꯥꯔꯁꯤꯗ ꯑꯩ ꯃꯨꯛꯆꯤꯟꯕ ꯃꯤ ꯂꯩꯇ꯭ꯔꯦ ꯑꯩ ꯈꯨꯠꯈꯣꯡ ꯃꯩ ꯆꯤꯡꯕꯒꯤ ꯃꯔꯝ ꯂꯩꯔꯝꯃꯦꯍꯦ
ꯀꯗꯧꯔꯒꯦ
ꯊꯕꯛ ꯌꯥꯝ ꯇꯧꯃꯟꯕꯒꯤꯅꯦ ꯍꯥꯏꯌꯦ ꯄꯣꯊꯥꯗꯕꯒꯤ
ꯃꯥꯅꯦ ꯌꯨꯝꯗꯗꯤ ꯆꯥꯛ ꯊꯣꯡꯉꯦ ꯌꯨꯝꯗ ꯃꯔꯣꯏ ꯕꯣꯔꯤ ꯊꯣꯡꯉꯦꯀꯣ ꯑꯩꯈꯣꯏ ꯕꯥꯁꯨ ꯅꯨꯡꯉꯥꯏꯕ ꯑꯃ ꯌꯥꯎꯔꯤꯌꯦ ꯑꯩ ꯁꯨꯝ ꯊꯣꯡꯉꯣ ꯊꯣꯡꯉꯣ ꯍꯩꯔꯦꯅ ꯈꯪꯉꯕ ꯑꯗꯨꯒꯤ ꯊꯕꯛꯁꯨ ꯑꯃꯨꯛ ꯇꯧꯔꯦ ꯆꯠꯄ ꯌꯥꯕ ꯆꯠꯂꯒ ꯋꯥꯔꯦꯕ ꯋꯥꯏꯕꯨ ꯇꯩꯒꯗ꯭ꯔꯥ ꯆꯥꯛꯄ ꯊꯣꯡꯒꯗ꯭ꯔꯥ ꯍꯧꯗꯣꯡ ꯍꯧꯗꯣꯡ ꯆꯥ ꯈꯠꯃꯁ ꯅꯍꯥꯟ ꯁꯤꯗꯣꯏ ꯁꯤꯅꯝ ꯅꯝꯕꯗꯣ ꯈꯔ ꯐꯍꯧꯔꯕꯅꯤ ꯀꯩꯅꯣ
ꯍꯤꯡ ꯉꯪꯗ꯭ꯔ ꯍꯧ ꯇ ꯍꯧꯖꯥꯗ
ꯍꯤꯡꯉꯝꯒꯤꯅꯤ ꯍꯦ ꯅꯍꯥꯟ ꯃꯁꯥ ꯈꯤꯇꯪꯗꯤ ꯐꯍꯧꯕꯅꯦ ꯍꯥꯏꯗꯤ ꯑꯗꯣ ꯃꯥꯗꯣ ꯆꯥꯕ ꯊꯛꯄꯗꯤ ꯍꯩꯇ꯭ꯔꯤ ꯑꯗꯣ ꯑꯩꯅ ꯉꯥꯗꯣ ꯃꯌꯥꯗ ꯂꯪꯁꯤꯜꯂꯐꯧ ꯆꯥꯗꯦꯕꯀꯣ ꯄꯤꯕꯒꯤ ꯍꯩꯇꯦꯕ ꯑꯗꯣ ꯃꯥꯗꯣ ꯅꯍꯥꯟꯗꯤ ꯃꯌꯥꯝ ꯀꯪ ꯊ꯭ꯔꯤꯛ ꯀꯪꯉꯒ ꯁꯤ ꯑꯗꯨꯩ ꯇꯧꯍꯧꯕꯅꯦ ꯑꯗꯣ ꯑꯩꯅ ꯄꯥꯎꯗꯔ ꯇꯩꯕ ꯅꯨꯃꯤꯠꯇꯨꯗꯒꯤꯅꯦ ꯈꯤꯇꯪ ꯈꯤꯇꯪ ꯈꯪ ꯅꯣꯏꯈꯠꯄ ꯃꯥꯜꯂꯦ
ꯑ ꯍꯣꯏ ꯃꯥꯥꯟꯅꯤꯅꯦ ꯅꯣꯡꯃꯗ
ꯄꯥꯎꯗꯔꯗꯣ ꯑꯩꯅ ꯅꯣꯡꯃꯗꯨꯗ ꯀꯌꯥꯔꯛꯅꯣ ꯇꯩꯔꯤꯗꯣ ꯅꯪ ꯄꯜꯂꯤꯉꯣ ꯅꯪ ꯌꯥꯝ ꯐꯠꯇꯦ
ꯐꯩꯍꯦ ꯌꯝ ꯐꯩ ꯌꯝ ꯐꯩ
ꯑꯩ ꯁꯤ ꯂꯣꯏꯔꯒ ꯑꯃꯨꯛ ꯇꯧꯔꯛꯀꯦ ꯑꯗꯨꯒ ꯅꯪ ꯑꯩꯅ ꯂꯥꯡꯗꯣꯏꯅꯦ ꯏꯁꯧ
ꯂꯀꯥꯟꯗ ꯑꯩ ꯅꯪꯗꯤꯔꯨꯖꯧꯔꯣ ꯑꯩꯅ ꯐꯣꯟ ꯆꯥꯥꯁ ꯇꯧꯒꯦ
ꯃꯤꯅꯤꯠ ꯃꯉꯥ ꯈꯛꯇꯪ
ꯃꯤꯅꯤꯠ ꯃꯉꯥ ꯍꯥꯏꯖꯦ ꯅꯪꯉꯣꯟꯗ ꯃꯤ ꯀ ꯊꯉꯛꯇ ꯍꯥꯎꯅꯤ ꯀꯣ
ꯀꯩꯒꯤ
ꯈꯝꯗꯦ ꯁꯨꯝ ꯅꯨꯡꯉꯥꯏꯕ ꯀꯩꯕꯣꯏ
ꯑꯗꯣ ꯑꯩ ꯀꯩꯅꯣꯝꯇ ꯍꯥꯏꯖꯒꯦꯕꯀꯣ ꯑꯩꯅ ꯑꯗꯨꯃꯥꯏꯅ ꯅꯉꯣꯟꯗ ꯏꯁꯧꯁꯦ ꯂꯥꯡꯖꯜꯂꯛꯑꯦ ꯈꯜꯂꯁꯦꯕꯀꯣ ꯅꯪ ꯑꯃꯨꯛ ꯍꯦꯟꯅ ꯑꯗꯨꯗꯥ ꯇꯧꯔꯛꯀꯅꯣꯕ ꯐꯖꯅ ꯈꯨꯝꯃꯛꯛꯑꯣꯕꯀꯣ ꯐꯖꯅ
ꯑꯗꯣ ꯑꯩꯅ ꯇꯧ ꯀꯥꯟꯗꯁꯨ ꯅꯪ ꯇꯧꯔꯁꯦ ꯍꯥꯏꯗꯤ ꯅꯪꯉꯣꯟꯗ ꯇꯧꯔꯀꯥꯟꯗ ꯅꯪ ꯇꯧ
ꯑꯗꯨ ꯁꯨꯃꯥꯏ ꯍꯥꯏꯅꯁꯤ ꯁꯨꯃꯥꯏ ꯍꯥꯏꯅꯁꯤ ꯅꯪꯁꯨ ꯍꯥꯟꯅ ꯂꯥꯡꯉꯝꯗ ꯀꯗꯥꯏꯗ ꯍꯥꯟꯅ ꯍꯥꯏꯔꯛꯑꯣ ꯑꯩ ꯂꯥꯡꯉꯛꯀꯦ ꯅꯪ ꯌꯥꯝꯅ ꯀꯩꯅꯣ ꯇꯧꯈꯠꯂꯛꯄꯅꯨ ꯐꯖꯅ ꯀꯨꯝꯃꯛꯑꯣꯅ ꯑꯩꯁꯨ ꯍꯧꯖꯤꯛ ꯍꯥꯏꯔꯤꯉꯩ ꯂꯥꯡꯗꯔꯕꯒꯤ
ꯑꯗꯨ ꯃꯔꯗꯤꯅꯦ ꯅꯪꯉ ꯅꯪꯁꯦ ꯅꯪꯒꯤꯗꯤ ꯄ꯭ꯔꯤ ꯄ꯭ꯂꯥꯟ ꯑꯩꯒꯤꯗꯤ ꯄ꯭ꯔꯤ ꯄ꯭ꯂꯥꯟ ꯅꯠꯇꯦꯕ ꯑꯩꯒꯤꯗꯤ ꯖꯁ ꯑꯦꯠ ꯗ ꯃꯣꯃꯦꯟ
ꯑꯩꯁꯨ ꯍꯧꯖꯤꯛ ꯍꯦꯛꯇ ꯇꯧꯅꯤꯡꯉꯕꯅꯦ ꯌꯥꯗꯕꯒꯤꯅꯦ ꯑꯩ ꯈꯥꯡꯉꯤꯅꯦ ꯑꯩꯁꯨꯦ ꯌꯥꯝ ꯉꯝꯗ꯭ꯔꯦ ꯑꯃꯨꯛ ꯀꯟꯇ꯭ꯔꯣꯜꯒ ꯇꯧꯗꯅ ꯃꯇꯥꯡ ꯃꯇꯝꯁꯤ ꯌꯦꯡꯉꯣ ꯉꯝꯕꯩ ꯋꯥꯗꯤ ꯍꯧꯖꯤꯛꯐꯥꯎ ꯂꯩꯔꯤꯁꯤꯗꯤ ꯉꯝꯕ ꯍꯥꯏꯕꯨ ꯀꯣ ꯀꯣ ꯍꯣꯔꯦꯟ ꯐꯖꯅ ꯈꯨꯝꯃꯧꯀꯣ ꯃꯤꯅꯤꯠ ꯃꯉꯥ ꯁꯨꯗ꯭ꯔꯁꯨ ꯌꯥꯏ ꯃꯤ ꯑꯅꯤ ꯀ ꯇꯉ ꯑꯣꯏꯔꯖꯥ
ꯀꯅꯣꯅꯣ
ꯌꯥꯡꯈꯩ ꯍꯨꯝꯐꯨ ꯃꯔꯤ
ꯑꯣꯏꯣꯏꯔ ꯅꯅꯤ ꯆꯤ ꯀꯅꯣ
ꯍꯥꯥ
ꯑꯦ ꯂꯀꯤ
ꯅꯥꯏꯟꯇꯤꯟ ꯍꯥꯏꯔ
ꯅꯅꯤ ꯀꯨꯝ
ꯅꯥꯏ ꯅꯥꯏꯟ ꯀ꯭ꯌꯨ ꯁꯚꯦꯟ ꯇꯨ ꯅꯥꯏꯟ
ꯁꯃꯃꯦ ꯆ ꯁꯤꯐꯀꯤꯞ ꯀꯌꯥꯗꯣ
ꯁꯤꯛꯁ ꯀ꯭ꯌꯨꯕꯁꯦ ꯇꯨ ꯐꯥꯏꯚ ꯁꯤꯛꯁ
ꯁꯚꯦꯟ ꯀ꯭ꯗꯤꯀꯥꯅꯣ
ꯊ꯭ꯔꯤ ꯐꯣꯔ ꯊ꯭ꯔꯤ
ꯑꯣꯀꯦ ꯐꯥꯏꯚ ꯋꯥꯟ ꯁꯤꯛꯁꯇꯣ ꯀꯩ ꯀꯗ ꯑꯩꯠꯀꯤꯔꯥ
ꯑꯦ ꯐꯥꯏꯕ ꯋꯥꯟ ꯁꯤꯁ ꯐꯣꯔ ꯑꯩꯠ ꯀꯤꯂꯣ
ꯈꯪꯗꯦ ꯀꯣ ꯑꯃ ꯐꯥꯎ ꯋꯥꯟꯁꯤ ꯁꯃ ꯂꯩꯕꯅꯦꯕ
ꯑꯥ
ꯍ ꯑꯩ ꯁꯣꯝꯗ ꯀꯩꯅ ꯆꯍꯤꯩꯔꯣꯝꯗ ꯂꯨꯔꯒꯦ